ꯍꯜꯂꯣ ꯇꯥꯕ꯭ꯔꯥ ꯑꯣ ꯉꯅ ꯃꯈꯣꯏꯁꯦ ꯈꯤꯇꯪ ꯍꯧꯒꯠꯄ꯭ꯔꯣ ꯀꯝ ꯇꯧ
ꯑꯣꯗ ꯊꯕꯛ ꯇꯧꯕꯩꯁꯤ ꯌꯧ ꯆꯥ ꯆꯧ ꯇꯧꯕ ꯑꯣꯏꯔꯝꯃꯥꯏꯅ
ꯎꯝ ꯑꯣꯝ
ꯑꯗꯨꯕꯨꯔꯣ ꯑꯩ ꯀꯩꯅꯣꯝ ꯍꯥꯏꯒꯦꯕ ꯑꯩꯒꯤꯗꯣ
ꯎꯝ
ꯑꯗꯨꯗꯣ ꯑꯗꯨꯝ ꯆꯦꯛꯀꯤꯡ ꯊꯥꯔꯒ ꯂꯩꯕ
ꯑꯩꯁꯨ ꯂꯩ ꯂꯩꯕꯤ ꯑꯦꯝ
ꯑꯗ ꯀꯃꯥꯏꯅꯅꯣ ꯀꯩꯅꯣ ꯆꯪꯉꯛꯏꯗꯣ
ꯈꯪꯗꯦ ꯌꯥꯔꯦ ꯆꯪꯉꯗꯤ ꯌꯥꯔꯦ ꯀꯩꯅꯣ ꯅꯪ ꯍꯧꯖꯤꯛ ꯇꯧꯔꯛꯄ ꯀꯥꯟꯗ ꯗꯣ
ꯑ
ꯑꯩꯗꯤ ꯑꯩꯈꯣꯏ ꯏꯅꯝꯝꯕꯩ ꯐꯣꯟꯗꯤ ꯀꯩꯅꯣ ꯄꯩꯁꯥ ꯍꯥꯞꯄꯁꯨ ꯀꯩꯅꯣ ꯇꯧꯋꯦ ꯌꯥꯗ꯭ꯔꯦ ꯈꯣꯠꯇ꯭ꯔꯦꯅ ꯏꯅꯝꯃꯗ ꯍꯥꯞꯁꯦ ꯇꯧꯔꯝꯗ ꯗꯥꯔꯨꯟꯖꯤꯠ ꯀꯤꯗ ꯍꯥꯞꯄꯦꯕ
ꯎꯝ
ꯑꯗꯨ ꯗꯥꯕꯤꯔꯅꯨꯡꯖꯤꯠꯀꯤꯗ ꯍꯥꯞꯄꯒ ꯗꯥꯕꯤꯔꯅꯨꯡꯖꯤꯠꯀ ꯁꯥꯟꯅꯔꯝꯕꯅꯦꯕ ꯗꯥꯕꯤꯔꯅꯨꯡꯖꯤꯠꯀ ꯁꯥꯟꯅꯕꯁꯦ ꯋꯥꯔꯤ ꯁꯥꯟꯅꯅꯤꯡꯉꯥꯏ ꯂꯩꯇꯅ ꯃꯤꯠ ꯑꯅꯤꯃꯨꯛ ꯁꯥꯟꯅꯔꯛꯏ ꯏꯅꯝꯃꯥ ꯃꯨꯛ ꯄꯥꯏꯔꯦ ꯏꯅꯝꯃꯅꯥ ꯃꯇꯦꯛ ꯑꯃꯥ ꯃꯨꯛ ꯄꯥꯏꯍꯂꯑꯦ
ꯎꯝ
ꯈꯪꯗꯤ ꯌꯥꯗꯣꯏꯅ ꯈꯪꯗ ꯒꯌ꯭ꯥꯟ ꯃꯦꯟꯒꯥ ꯇꯥꯗꯦ
ꯅꯣꯏꯗꯤ ꯅꯩꯔꯦꯍꯦ
ꯑꯗꯨꯅꯦ ꯍꯥꯏꯗꯤ ꯀꯩꯅꯣ ꯇꯧꯗꯣꯏꯅꯤꯅꯀꯣ ꯍꯗꯥꯕꯤ ꯍꯧꯖꯤꯠꯇ ꯁꯨꯝ ꯁꯨꯝ ꯉꯥꯡꯅꯗꯦꯕ ꯀꯩꯁꯨ ꯑꯩꯗꯤ ꯑꯗꯨꯗꯨꯅ ꯁꯥꯟꯅꯅꯤꯡꯉꯥꯏ ꯂꯩꯇꯕ ꯏꯅꯝꯃꯒꯤꯗ ꯍꯥꯞꯁꯦ ꯑꯣ ꯎ ꯀꯩꯅꯣ ꯁꯦꯝꯕꯒꯤ ꯐꯣꯟ ꯁꯦꯝꯕꯒꯤ ꯃꯥꯅ ꯁꯨꯝ ꯄꯥꯏꯔ ꯂꯩꯕ ꯑꯗꯨꯗ ꯑꯩꯅ ꯇꯧꯔꯛꯀꯦ ꯌꯥꯕ꯭ꯔꯥꯅ ꯍꯥꯏꯔꯒ ꯇꯧꯔꯛꯄꯗ ꯌꯥꯕ ꯑꯗꯨꯗ
ꯃꯣꯏꯒꯤ ꯃꯣꯏ ꯇꯨꯏ ꯍꯧꯕꯗꯒꯤ ꯏꯃꯥꯒ
ꯑ ꯉꯔꯥꯡ ꯁꯥꯟꯅꯕꯗꯗꯤ ꯑꯩꯈꯣꯏ ꯃꯥꯒ ꯁꯇꯥ ꯇꯥꯟꯅꯗꯗꯅ ꯑꯗꯨꯅꯦ ꯀꯩꯅꯣ ꯑꯃꯨꯛ ꯉꯔꯥꯡ ꯀ ꯉꯔꯥꯡ ꯑꯃꯨꯛ ꯇꯧꯕ ꯀꯥꯟꯗ ꯌꯥꯔꯦꯕ ꯑꯌꯨꯛꯇꯣ ꯑꯗꯨꯒ ꯇꯥꯗꯤ ꯁꯤꯡ ꯇꯥꯟꯅꯗ꯭ꯔꯕ
ꯍꯣꯏ ꯃꯣꯡꯃꯗ ꯑꯅꯤꯔ ꯁꯥꯟꯅ ꯁꯥꯟꯅꯤꯔꯕ ꯑꯌꯨꯛꯇ ꯌꯥꯏ ꯍꯥꯏ ꯑꯌꯨꯛꯇ ꯌꯥꯏꯑꯦ ꯍꯥꯏꯔꯒ ꯑꯌꯨꯛꯇ ꯅꯠꯇꯕꯤꯗ ꯑꯌꯨꯛꯀꯤꯗꯨ ꯂꯣꯏꯈ꯭ꯔꯒ ꯑꯃꯒ ꯑꯃꯨꯛ ꯁꯥꯟꯅꯩꯔ ꯍꯥꯏꯕ
ꯑꯩꯈꯣꯏ ꯃꯥꯈꯤꯗꯔꯕꯅꯦ ꯍꯥꯏꯁꯦ
ꯎꯝ
ꯅꯠꯇꯦꯌꯦ ꯑꯩꯈꯣꯏ ꯃꯥꯒꯤꯗꯣ ꯑꯍꯥꯟꯕꯗꯗꯤ ꯀꯣꯜ ꯇꯧꯕ ꯌꯥꯔꯝꯗꯦꯗꯅ ꯑꯗꯨꯗꯣ ꯉꯔꯥꯡꯗꯤ ꯀꯣꯜ ꯇꯧꯕ ꯌꯥꯔꯦ ꯑꯗꯨꯗꯨꯒ ꯀꯣꯜ ꯇꯧꯕ ꯌꯥꯔꯀꯥꯟꯗ ꯄꯥꯏꯈꯠꯇꯦ ꯄꯥꯏꯈꯠꯂꯦꯗꯅ ꯑꯗꯨꯒ ꯇꯥꯟꯅꯗꯦ ꯍꯥꯏꯕ
ꯑꯣ ꯍꯥꯟꯅꯅ ꯀꯣꯜ ꯇꯧꯕ ꯌꯥꯗꯕ
ꯑꯝ ꯑꯗꯨꯏꯋꯥꯅꯤꯗ
ꯎ
ꯅꯪꯅꯤ ꯉꯁꯤꯗꯤ ꯀꯩ ꯌꯦꯟꯁꯥꯡ ꯆꯥꯕ
ꯈꯪꯗꯦ ꯉꯁꯥꯏ ꯃꯌꯥꯝ ꯃꯌꯥꯝ ꯃꯌꯥꯝ ꯊꯣꯡꯉꯤ
ꯎꯝ ꯑꯩꯈꯣꯏꯗꯤ ꯁꯧꯒ꯭ꯔꯤ ꯊꯣꯡꯕꯤꯔꯦꯅ ꯑꯩꯕꯨꯗꯤ ꯆꯥꯗꯦ ꯃꯣꯏꯒꯤ ꯊꯣꯡꯕꯤꯔꯦ
ꯅꯪꯅ ꯀꯩ ꯆꯥꯏꯕ ꯉꯥ
ꯑꯩꯗꯤ ꯆꯥꯛ ꯆꯥꯗ꯭ꯔꯦ ꯇꯟꯗꯅ ꯑꯩꯈꯣꯏ ꯇꯣꯝ ꯍꯧꯖꯤꯛ ꯍꯜꯂꯛꯄ ꯀꯥꯟꯗ ꯍꯧꯖꯤꯛ ꯍꯜꯂꯛꯄ ꯀꯥꯟꯗ ꯊꯣꯝꯒ ꯆꯔꯥ ꯋꯥꯟꯃꯤꯟꯅꯔꯦ ꯑꯗꯨꯅ ꯍꯦꯟꯅ ꯆꯥꯛ ꯆꯥꯔꯤꯌꯦꯅ ꯍꯥꯏꯗꯣ ꯑꯗꯨꯗ ꯀꯩꯅꯣ ꯆꯥꯔꯦ ꯍꯋꯥꯏ ꯑꯉꯧꯕꯒ ꯃꯤꯃꯤꯒ ꯆꯔꯦ ꯊꯥꯡꯖꯤꯡ ꯃꯦꯠꯄꯒ
ꯐꯔꯦ ꯐꯔꯦ ꯃꯊꯦꯜ ꯃꯊꯦꯜ ꯍꯦꯛꯇ ꯇꯧꯔꯦ
ꯀꯨꯁꯨ ꯂꯩ ꯖꯤ ꯄ‌ꯦ ꯆꯪ ꯌꯥꯗ꯭ꯔ‌ꯦꯅꯦ
ꯀꯩꯗꯧꯒ꯭ꯔꯕ
ꯈꯪꯗꯤꯌ‌ꯦ ꯑꯗꯒꯤ ꯏꯁꯇꯦꯇꯁꯇꯁꯨ ꯄꯣꯁ ꯀꯩꯕ ꯀꯩ ꯑꯦꯀꯥꯎꯟ ꯀꯛꯄꯅꯣ ꯍꯥꯏꯕ ꯂꯩꯕ꯭ꯔꯥꯅ ꯂꯩꯔꯗꯤꯐꯥꯎ ꯐꯥꯎꯕꯤꯔꯛꯑꯣꯅ ꯍꯥꯏꯍꯧꯗꯥꯏꯅꯦ
ꯑꯗ‌ꯣ ꯃꯥ ꯄꯣꯁ ꯑꯣꯐꯤꯁꯇ ꯆꯠꯂ ꯀꯣꯛ ꯇꯧꯕ ꯀꯩꯗꯧꯒꯦꯕ
ꯑꯣ ꯄꯣꯁ ꯑꯣꯐꯤꯁꯇ ꯆꯠꯄꯗ ꯌꯥꯔꯝꯃꯔꯣꯏꯌꯦ
ꯎꯝ
ꯑꯦ ꯃꯥ ꯌꯨꯝ ꯌꯧꯗ꯭ꯔꯤꯀꯣ ꯌꯨꯝ ꯆꯠꯇ꯭ꯔꯤꯀꯣ
ꯆꯠꯇ꯭ꯔꯤ
ꯑꯦ ꯑꯗꯨꯗꯤ ꯄꯣꯁ ꯑꯣꯐꯤꯁꯇ ꯁ‌ꯦꯝꯃꯨꯕ ꯌꯥꯅꯤ ꯍꯧꯗ꯭ꯔ ꯌꯨꯝ ꯆꯠꯇꯕ ꯑꯣꯏꯔꯗꯤ ꯑꯩꯗꯤ ꯌꯨꯝ ꯆꯠꯂꯕ‌ꯣꯏ ꯅꯤꯡꯕꯩꯅꯤꯍꯦ ꯅꯣꯏ ꯌꯨꯝ ꯆꯠꯂꯒꯗꯤ ꯌꯥꯔꯣꯏ ꯍꯥꯏꯕ ꯑꯩ ꯍꯥꯏꯁꯦ
ꯀꯩꯒꯤ
ꯃꯥꯏ ꯑꯗꯨꯗꯣ ꯃꯥ ꯃꯇꯣꯝ ꯍꯥꯡꯖꯕ ꯅꯠꯇ꯭ꯔꯣ
ꯍꯥꯎ ꯈꯪꯗꯦ ꯑꯩꯁꯨ ꯁꯤꯟꯅꯗ‌ꯦ ꯑꯗ‌ꯣ ꯃꯇꯣꯝ ꯍꯥꯡꯖꯕ ꯍꯥꯏꯁꯦ ꯃꯣꯏ ꯆꯦ ꯍ‌ꯣꯏꯒ ꯇꯧꯔꯒ ꯌꯥꯏ ꯀꯩꯅꯣ
ꯑꯗꯨꯅꯦ ꯃꯣꯏ ꯆ‌ꯦ ꯍꯣꯏ ꯈꯪꯉꯝꯃꯣꯏ ꯍꯥꯏꯕ
ꯃꯥ ꯈꯪꯕꯅꯦ ꯃꯣꯏꯆꯦ ꯍ‌ꯣꯏꯅ ꯄꯩꯁꯥ ꯆꯪꯕ꯭ꯔ ꯌꯦꯡꯉꯣ ꯈꯣꯠꯂꯣ ꯑꯗꯨꯗ ꯑꯗꯥ ꯇꯧ ꯍꯥꯏꯗꯨꯗꯤ
ꯈꯕꯨ ꯈꯪꯉꯗꯤ ꯐꯩꯅ‌ꯦ
ꯎꯝ
ꯑꯗ ꯃꯥꯅ ꯀꯩ ꯍꯥꯏꯇꯥꯔꯦ ꯍꯤꯁꯇ꯭ꯔꯤ ꯂꯩꯔꯝꯒꯗ꯭ꯔꯥ ꯈꯣꯠꯀꯗ꯭ꯔꯅ ꯄꯥꯈꯠꯄꯩ ꯑꯣꯏꯔꯝꯕꯁꯨ ꯌꯥꯏꯑꯕ
ꯎꯝ
ꯑꯩꯈꯣꯏꯗꯤ ꯃꯨꯟꯅ ꯈꯪꯗꯝꯅꯤꯅꯀꯣ
ꯑꯗꯨ ꯃꯥ ꯃꯇꯣꯝ ꯆꯠꯂꯒꯁꯨ ꯑꯗꯨꯒꯤꯗꯨꯗ ꯐꯠꯂ ꯀꯛꯎꯔꯁꯨ ꯌꯥꯏ
ꯌꯥꯏ ꯑꯗꯨꯃꯥꯏꯅ ꯍꯥꯏꯕꯤꯈ꯭ꯔꯒꯦ ꯆꯠꯂꯒ ꯀꯛꯑꯣꯅ ꯑꯩꯅ ꯑꯩꯈꯣꯏ ꯆꯪꯉꯛꯄꯗꯨꯗ ꯅꯪ ꯆꯪꯉꯛꯄ꯭ꯔꯥꯅ ꯍꯪꯕ ꯑꯗꯨꯗꯨꯒ ꯈꯪꯗꯦ ꯖꯤꯄꯦ ꯆꯪꯕ ꯌꯥꯗ꯭ꯔ‌ꯦꯌ‌ꯦ
ꯀꯔꯝ ꯀꯥꯟꯗ ꯍꯥꯏꯔꯛꯏꯅꯣ
ꯍꯧꯖꯤꯛ ꯋꯥꯏ ꯅꯨꯡꯗꯤꯟꯗ ꯍꯪꯕꯅꯦꯕ ꯏꯕꯅꯤ ꯆꯪꯉꯛꯄꯗꯩꯗ ꯄꯨꯡ ꯀꯪꯗꯦ ꯀꯥꯎ ꯌꯦꯡꯉꯗꯤ ꯃꯦꯁꯦꯁꯇ ꯌꯦꯡꯉꯗꯤ ꯈꯪꯅꯤ
ꯎꯝ ꯃꯥ ꯏꯁꯇꯦꯇꯁ ꯊꯝꯂꯝꯃ ꯃꯇꯨꯡꯗ
ꯑ ꯑꯗꯨ ꯃ
ꯎ
ꯁꯇꯦꯇꯁ ꯊꯝꯃꯕ ꯄꯨꯡ ꯑꯃꯃꯨꯛ ꯂꯩꯔꯒ ꯃꯤꯅꯠ ꯑꯩꯅ ꯍꯥꯏꯐꯦꯠ ꯌꯦꯡꯉꯝꯕ ꯀꯥꯟꯗ ꯁꯤꯛꯁꯇꯤ ꯑꯩꯠ ꯃꯤꯅꯠꯁ ꯑꯦꯒꯣꯅ ꯂꯩꯍꯧꯕꯅꯦ ꯑꯗꯨꯒꯤ ꯃꯇꯨꯡꯗꯒ ꯀꯩꯅꯣꯃ ꯑꯣꯏꯕꯅꯦ ꯑ ꯂꯩꯇꯦ
ꯎꯝ ꯑꯗꯨꯀꯥꯟ ꯃꯥ ꯍꯜꯂꯛꯑꯦ ꯍꯥꯏꯕ
ꯍꯜꯂꯛꯑꯦ ꯍꯥꯏꯕꯗꯤ ꯃꯣꯏ ꯀꯦꯝꯗꯒꯤ ꯈꯪꯗꯦ ꯑꯗꯨ ꯑꯀꯨꯞꯄ ꯃꯔꯣꯅꯤ ꯍꯪꯉꯝꯗ꯭ꯔꯦ ꯑꯩꯁꯨ ꯄꯩꯁꯥ ꯆꯪꯕꯇꯪ ꯉꯃꯤꯗ ꯎꯝ ꯎꯝ ꯎꯝ
ꯄꯨꯋꯥꯗ ꯄꯨꯟꯁꯤꯁꯦ
ꯀꯩꯗꯧꯣꯔꯣꯕ
ꯈꯪꯗꯦꯕꯣ ꯆꯥꯅꯤꯡ ꯊꯛꯅꯤꯡꯕꯥꯛꯛꯇ
ꯑꯁ ꯂꯣꯏ ꯑꯣꯏꯔ ꯍꯦꯗꯤ ꯆꯥꯅꯤꯡ ꯊꯛꯅꯤꯡꯕ ꯄꯣꯛ ꯀꯦ ꯍꯥꯏꯔꯛꯇꯨꯕꯤꯅꯤꯡꯉꯨꯔꯦ ꯀꯩꯅꯣ ꯅꯪ ꯆꯥꯅꯤꯡꯉꯤꯕꯣ
ꯄꯪꯁꯥ ꯆꯥꯅꯤꯡꯉꯦꯕ ꯑꯗꯒꯤ ꯑꯃꯨꯛ ꯑꯩꯁꯦ ꯐꯤꯒꯔꯁꯦ ꯇꯥꯗꯕꯁꯨ ꯌꯥꯗꯕ ꯇꯥꯡ ꯇꯔꯥꯇꯔꯦꯠꯇ ꯂꯨꯍꯣꯡꯕꯅꯦꯕ ꯑꯗꯨꯒꯤꯁꯨ ꯐꯤꯒꯔ ꯇꯥꯗꯕ ꯌꯥꯔꯣꯏꯗꯕ ꯑꯗꯨꯒ ꯆꯥꯅꯤꯡꯕꯁꯤꯅꯁꯨ ꯑꯃꯨꯛꯇ ꯑꯣꯏꯕ
ꯑꯩ ꯏꯕꯦꯝꯃ ꯑꯁ ꯍꯟꯗꯛꯁꯦ ꯀꯩꯅꯣ ꯇꯧꯔꯦ ꯉꯁꯥꯏ ꯑꯩꯌꯉ ꯉꯣꯟꯇꯥ ꯍꯧꯒꯠꯂꯒ ꯋꯥꯋꯥꯛꯀꯤꯡ ꯆꯠꯂꯤꯃ ꯅꯣꯏꯃꯟꯗꯅ ꯏꯁꯥꯁꯦ ꯋꯥꯁꯜꯂꯛꯑꯦꯅ ꯍꯥꯟꯅꯗꯤ ꯀꯩꯝ ꯇꯧꯗꯕꯅꯦ ꯍꯥꯏꯕ ꯌꯨꯝꯗ ꯂꯩꯔ ꯋꯥꯏꯑꯦꯕ ꯄꯕꯪꯋꯥꯗꯣ ꯈꯣꯡꯗꯣ ꯑꯩ ꯈꯣꯡꯗꯣ ꯈꯕ꯭ꯔꯥ ꯍꯥ
ꯍꯣꯁꯇꯦꯜꯗ ꯈꯔꯅꯤ ꯂꯩꯔꯨꯁꯤꯔꯣ
ꯎ ꯄ ꯅꯝꯖꯗ꯭ꯔꯦ ꯂꯩꯖꯅꯤꯡ ꯏꯗ꯭ꯔꯦ ꯑꯩꯗꯣ ꯀꯩꯅꯣ ꯇꯧꯔꯕ ꯈꯑꯣꯣꯡꯗꯣ ꯀꯨꯏꯅ ꯂꯦꯞꯄ ꯌꯥꯗ꯭ꯔꯕ ꯅꯥꯁꯤꯜꯂꯛꯑꯕ ꯀꯨꯏꯅ ꯂꯦꯞꯄ
ꯑꯗꯨ ꯅꯪ ꯋꯦꯠ ꯌꯥꯝ ꯍꯦꯜꯂꯕꯕ
ꯑꯩꯈꯣꯏꯗꯗꯤ ꯋꯦꯟ ꯑꯣꯅꯕ ꯂꯩꯇꯌꯦ
ꯎꯝ
ꯑꯗꯨ ꯑꯩꯅ ꯑꯗꯨꯗ ꯑꯩꯅ ꯉꯟꯇꯥꯁꯨ ꯍꯧꯒꯠꯂꯦ ꯉꯁꯥꯏ ꯄꯨꯡ ꯃꯔꯤꯗ ꯍꯧꯒꯠꯂꯦ ꯑꯩ ꯅꯨꯡꯊꯤꯟ ꯇꯨꯝꯃꯔꯣꯏꯒꯦ ꯇꯧꯅꯦꯕ ꯅꯨꯡꯊꯤꯟꯗꯤꯒ ꯇꯨꯝꯊꯣꯛꯎꯔꯦ ꯉꯝꯃꯗꯤ ꯍꯌꯦꯡꯗꯒꯤꯩꯗꯤ ꯇꯨꯝꯗꯅꯕ ꯍꯣꯠꯅꯔꯅꯤ ꯅꯨꯡꯊꯤꯟ ꯈꯥꯡꯉꯒ ꯅꯨꯡꯗꯥꯡꯗꯣꯏꯅ ꯉꯟꯅ ꯉꯟꯅ ꯄꯨꯡ ꯃꯥꯄꯟ ꯃꯈꯥꯏ ꯇꯔꯥ ꯑꯗꯨꯋꯥꯏꯗ ꯇꯨꯝꯃꯒ ꯉꯟꯅ ꯉꯟꯅ ꯍꯧꯒꯠꯂꯒꯦ ꯇꯧꯔꯅꯤ ꯋꯥꯀꯤꯡ ꯆꯠꯂꯨꯔꯦ ꯉ ꯉꯥꯏꯗꯩ ꯍꯧꯔꯦ ꯑꯗꯨꯗꯨꯒ ꯑꯩꯁꯦ ꯆꯥꯛꯁꯦ ꯑꯩꯁꯦ ꯀꯩꯅꯣꯁꯦ ꯌꯨꯝꯗ ꯂꯥꯛꯄꯗꯩ ꯑꯩ ꯆꯥꯛꯁꯦ ꯃꯔꯤꯔꯛ ꯃꯔꯤꯈꯛꯅꯦꯕ ꯑꯩꯈꯣꯏ ꯇꯣꯝ ꯁ꯭ꯀꯨꯜ ꯆꯠꯂꯟꯟꯅꯅꯦ ꯑꯃꯨꯛ ꯆꯥꯔꯦ ꯑꯩꯈꯣꯏ ꯇꯣꯝꯃꯤ ꯁ꯭ꯀꯨꯜ ꯄꯨꯡ ꯇꯔꯦꯠꯃ ꯃꯈꯥꯏꯗ ꯉꯟꯅ ꯆꯠꯂꯦꯕ
ꯎꯝ
ꯑꯗꯨ ꯆꯠꯂꯝꯗꯥꯅ ꯑꯃꯨꯛ ꯆꯥꯔꯦ ꯑꯗꯒꯤꯗꯤ ꯑꯩꯈꯣꯏ ꯃꯈꯍꯩ ꯆꯥꯕꯗ ꯑꯃꯨꯛ ꯆꯥꯔꯅꯤ ꯑꯩꯈꯣꯏ ꯇꯣꯝ ꯍꯜꯂꯛꯄꯗ ꯑꯃꯨꯛ ꯆꯥꯔꯅꯤ ꯅꯨꯡꯗꯥꯡ ꯑꯃꯨꯛ ꯆꯥꯔꯅꯤ ꯑꯗꯨꯗꯨꯅ ꯑꯩꯁꯦ ꯉꯁꯤꯗꯒꯤꯩꯗꯤ ꯆꯥꯗ꯭ꯔꯦ ꯑꯌꯨꯛ ꯑ ꯇꯣꯝ ꯍꯜꯂꯛꯄꯗꯇꯪ ꯆꯥꯔꯦ ꯆꯠꯇꯣꯝ ꯆꯠꯂꯝꯗꯥꯏꯒꯤꯗꯕꯨꯗꯤ ꯍꯥꯏꯐꯦꯠ ꯆꯥꯏ ꯀꯩꯅꯣ ꯐ꯭ꯔꯥꯏ ꯔꯥꯏꯁ ꯑꯩꯅ ꯑꯩꯅ ꯉꯧꯕ ꯆꯥꯛ ꯈꯔ
ꯎꯝ
ꯑꯗꯨꯗꯨꯒ
ꯑꯩꯁꯨ ꯐꯖꯅ ꯆꯥꯏꯍꯦ ꯍꯥꯏꯗꯤ ꯑꯃꯃ ꯑꯃꯨꯛ ꯆꯥꯕꯗꯨꯛ ꯌꯥꯎꯅꯤ ꯑꯃꯃꯨꯛ ꯇꯥꯕꯗ ꯑꯃꯨꯛ ꯌꯥꯎꯅꯤ ꯑꯗꯨꯅ ꯈꯠꯂꯤ ꯃꯔꯁꯨ ꯑꯗꯨꯝ ꯍꯦꯟꯉ ꯅꯣꯏ ꯈꯠꯄ
ꯑꯗꯩ ꯆꯥꯔꯔꯣꯏꯅ ꯇꯧꯔꯨꯔꯕꯅꯦ ꯈꯣꯡ ꯈꯣꯡꯁꯤꯦ ꯌꯥꯝ ꯀꯨꯏꯅ ꯂꯦꯞꯄ ꯉꯝꯗ꯭ꯔꯦꯕ ꯅꯥꯔꯦꯕ
ꯀꯩꯅꯣ ꯇꯧꯋ ꯑꯌꯨꯛ ꯑꯌꯨꯛ ꯍꯧꯒꯠꯂꯒ ꯅꯪꯗꯤ ꯏꯍꯥꯎꯁꯨ ꯉꯟꯕꯅꯤꯅ ꯑꯦꯛꯁꯔꯁꯥꯏꯁ ꯇꯧꯋꯣ
ꯍꯣꯏ ꯑꯩ ꯋꯥꯀꯤꯡ ꯆꯠꯂꯦ ꯁꯦ ꯈꯔ ꯂꯩꯔꯒ ꯊꯥ ꯑꯃꯨꯛ ꯍꯣꯏ ꯃꯥꯒꯒ ꯊꯥ ꯑꯃ ꯂꯩꯔꯒ ꯑꯩ ꯎꯅꯕ ꯀꯥꯟꯗ ꯑꯩ ꯌꯥꯝ ꯐꯖꯔ ꯂꯩꯔꯝꯃꯅꯤ
ꯑꯦ ꯑꯗꯨꯗꯤ ꯑꯩ ꯕꯥꯔꯠꯗꯦꯗ ꯑꯣꯏꯅ ꯎꯅꯔꯁꯦ ꯑꯩ ꯏꯟꯚꯥꯏꯠ
ꯌꯥꯏꯌꯦꯦ ꯕꯥꯔꯗꯦ ꯄꯥꯔꯇꯤ ꯇꯧꯗꯣꯏꯔꯣ
ꯍꯥꯟꯅꯗꯤ ꯏꯟꯚꯥꯏꯠ ꯇꯧꯅꯗꯕꯅꯦ ꯑꯗꯣ ꯍꯟꯗꯛꯇꯤ ꯇꯧꯔꯅꯤ
ꯑꯣ ꯃꯤ ꯃꯌꯥꯝ ꯏꯟꯚꯥꯏ ꯇꯧꯗꯣꯏꯕ
ꯇꯧꯔ ꯍ ꯀ ꯍꯥꯏꯗꯣꯏꯅꯣ ꯈꯔ ꯈꯆꯧ ꯍꯥꯏꯗꯤ ꯈꯔ ꯀ꯭ꯂꯣꯁ ꯑꯣꯏꯕ
ꯒꯨꯝꯕ ꯑ ꯍꯥ
ꯑꯩ ꯀꯣꯛꯇ ꯃꯤ ꯅꯪ ꯅꯪꯅ ꯃꯤ ꯍꯥꯏ ꯑꯩ ꯀꯣꯛꯇ ꯑꯝꯇꯕꯨ ꯊꯣꯛꯂꯛꯇꯦ ꯑꯩꯅ ꯀꯣꯛ ꯊꯣꯛꯂꯛꯏꯦ ꯅꯪ ꯑꯃ ꯂꯩꯔꯦ ꯃꯇꯤꯇꯥ ꯂꯩꯔꯦ ꯑꯟꯖꯨ ꯂꯩꯔꯦ ꯇꯥꯅꯤꯌꯥ ꯂꯩꯔꯦ ꯑꯇꯩ ꯑꯝꯇ ꯊꯣꯛꯂꯛꯇꯦ ꯄꯕꯤꯇꯤ ꯍꯥꯏꯔꯣ ꯑꯁ ꯀꯩꯅꯣꯗꯤ ꯂꯩꯈ꯭ꯔꯦ ꯊꯣꯏꯕꯤꯗꯤ ꯍꯥꯏꯔꯣꯏ
ꯃꯥꯏꯗꯤ ꯆꯠꯇꯃꯤꯅ ꯅꯠꯇ꯭ꯔꯥ
ꯎꯝ ꯅꯪ ꯌꯥꯝꯁꯤꯦ ꯅꯪ ꯌꯥꯝ ꯁꯤꯡꯉꯦ ꯚꯥꯏ ꯀꯃꯥꯏꯅ ꯇꯧꯔꯤꯅꯣ ꯍꯥꯏꯗ꯭ꯔꯁꯨ ꯈꯪꯉꯦ ꯅꯪꯗꯤ
ꯑꯩꯗꯤ ꯁꯤꯡꯅ
ꯃꯅ ꯁꯤꯁꯤꯡꯉ ꯀꯣꯅꯥꯅ ꯐꯠꯇꯦ ꯀꯣ ꯑꯗꯨꯣ
ꯁꯤꯕꯦꯝꯃ ꯑꯩꯈꯣꯏꯒꯤ ꯍꯧꯗꯣꯡ ꯂꯩꯔꯤꯕ ꯃꯌꯥꯝꯁꯦ
ꯅꯣꯏ ꯍꯧꯗꯣꯡꯗ ꯇꯤ ꯄꯤꯀꯥ ꯑꯣꯟ ꯊꯣꯛꯣꯡꯅ ꯈꯥꯡꯅꯗꯤ ꯂꯩꯍꯦ
ꯁꯤꯛꯁꯅꯦꯕꯀꯣ ꯁꯤꯛꯁ ꯁꯚꯦꯟ ꯁꯝꯕꯅꯦ ꯑꯃꯗꯤ ꯁꯤꯈ꯭ꯔꯦ ꯗꯅ ꯀꯣ ꯂꯩꯀꯥꯏ ꯂꯩꯀꯥꯏꯒꯤ ꯅꯍꯥ ꯅ ꯍꯥꯠꯂꯒ ꯑꯗꯨꯗ ꯀꯩꯅꯣꯁꯦ ꯁꯤꯛꯁꯁꯦ ꯀꯩꯅꯣ ꯇꯧꯋꯦꯕ ꯎꯝ ꯕꯂꯥ ꯍꯣꯏꯒꯤ ꯕꯦꯂꯥꯒꯤ ꯕꯦꯂꯥ ꯃꯃꯥꯒꯤ ꯏꯃꯨꯡ ꯃꯅꯨꯡ ꯅꯨꯡ ꯉꯥꯛꯇꯅꯦꯕ ꯑꯇꯩꯗꯤ ꯃꯥꯅ ꯃꯆꯥ ꯃꯥꯥꯏ ꯃꯆꯥ ꯃꯔꯤꯃꯨꯛꯒ ꯕꯦꯂꯥ ꯑꯃ ꯃꯥꯡꯒꯅꯦꯕ
ꯎꯝ
ꯑꯗꯨꯗꯨꯒ ꯑꯃꯇꯪ ꯌꯥꯎꯋꯦꯕꯀꯣ ꯃꯣꯏ ꯐꯥꯏꯚ ꯑꯝ ꯂꯩꯔꯦ ꯑꯇꯣꯞꯄ ꯑꯃꯁꯤꯅ ꯁꯤꯅ ꯑꯇꯣꯞꯄꯗꯒꯩ ꯄꯨꯔꯛꯄꯅꯦꯕ ꯑꯉꯥꯡꯕ ꯃꯆꯨ ꯑꯣꯏꯔꯒꯅ ꯑꯣꯔꯦꯟꯖ ꯁ ꯖꯤꯟꯖꯔꯁꯤꯅꯀꯣ ꯈꯨꯆꯥꯎ ꯑꯝꯅꯤ ꯃꯥꯗꯤ ꯃꯌꯥꯝ ꯃ ꯌꯥꯝ ꯆꯥꯎꯗꯤ ꯅ ꯃꯥ ꯇꯤꯛ ꯄꯤꯛꯏꯅꯦꯕ ꯑꯗꯨꯒꯅꯦ ꯑꯇꯩꯁꯤꯅ ꯄꯤꯛꯃꯟꯗꯅ ꯍꯥꯏꯇꯥꯔꯦ ꯃꯄꯤ ꯂꯣꯏ ꯐꯥꯔꯕꯅꯦꯕ ꯑꯗꯨꯒꯅꯦ ꯄꯤꯛꯃꯟꯗꯅꯅꯦ ꯃꯥ ꯃꯥꯒ ꯌꯦꯡꯅꯕ ꯀꯥꯟꯗꯅꯦ ꯆꯥꯎꯔꯕ ꯑꯃꯁꯦ
ꯐꯅꯤ
ꯄꯤꯛꯑꯦ ꯍꯥꯏꯕ ꯄꯤꯁꯛ ꯄꯤꯁꯛ ꯄꯤꯛꯑꯦ ꯍꯥꯏꯕ ꯀꯃꯥꯏꯅ ꯇꯧꯔꯤꯅꯣ ꯈꯪꯒꯦ ꯑꯩꯅꯅꯦ ꯑꯍꯥꯟꯕ ꯄꯨꯔꯛꯄꯗ ꯉꯛꯏꯅꯦ ꯈꯪ꯭ꯔꯦ ꯕꯦꯂꯥꯁꯦ ꯄꯤꯂꯝ ꯃꯥꯅꯦꯕꯣ ꯕꯦꯂꯥ ꯅꯠꯇꯦꯕ ꯃꯥꯁꯦ ꯕꯦꯂꯥꯒꯤ ꯃꯃꯥꯅꯦꯅ ꯕꯦꯂꯥ ꯃꯥ ꯀꯧꯋꯦꯕ ꯕꯦꯂꯥ ꯀꯧꯕ ꯃꯆꯥ ꯑꯃ ꯄꯣꯛꯑꯝꯃꯦꯕ ꯃꯥꯅ ꯑꯩꯈꯣꯏ ꯁꯤꯗ ꯂꯥꯛꯇ꯭ꯔꯤꯉꯩꯗ ꯑꯥꯗ ꯄꯨꯠ ꯊꯝꯃꯝꯃꯦꯕ ꯑꯗꯨꯒ
ꯎꯝ
ꯑꯗꯨꯗꯨꯒ ꯁꯤ ꯈꯨꯄꯤꯛ ꯑꯃꯅꯦ ꯍꯥꯏꯕ ꯄꯥꯝ ꯁꯅꯥꯒꯅꯤ ꯀꯩꯅꯣ
ꯇꯅꯤ ꯏꯁꯤꯡ ꯂꯨꯝꯃꯤꯌꯦ ꯆꯥ ꯁꯦꯝꯃꯛꯑꫭ ꯑꯣ ꯗꯤꯕꯤꯀꯥ ꯍꯜꯂꯣ ꯂꯤ ꯐꯣꯟꯗꯩ ꯂꯧꯊꫭꯔꯛꯀꯦ
ꯍꯣꯏ ꯏꯆꯦ ꯑꯩ ꯄꯥꯝꯁꯅꯥꯒꯁꯤꯗ ꯀꯩꯅꯣ ꯄꯩꯁꯥ ꯐꯪꯕ ꯀꯣꯜ ꯁꯥꯟꯅꯔꯤꯌꯦ ꯄꯥꯝꯁꯅꯥ ꯀꯩꯅꯣ ꯇꯧꯔꯦꯍꯦ ꯑ ꯀꯩꯅꯣ ꯄꯨꯡ ꯇꯥꯔꯦ ꯄꯨꯡ ꯇꯥꯔꯦ ꯍꯣꯔꯦꯟꯂꯥ ꯍꯌꯦꯡꯂ ꯑꯃꯨꯛꯁꯨ ꯑꯃꯨꯛ ꯁꯥꯟꯅꯔꯁꯤ ꯕꯥꯏ
ꯕꯥꯏ ꯕꯥꯏ ꯕꯥꯏ ꯕꯥꯏ